ꯍꯜꯂꯣ
ꯇꯥꯄ
ꯑꯦ ꯌꯥꯝ ꯀꯟꯅ ꯇꯥꯏꯌꯦ ꯇꯥꯗꯕ꯭ꯔꯣ
ꯀꯗꯤꯒꯔ
ꯇꯥꯗꯕ꯭ꯔꯣ
ꯇꯥꯔꯕ
ꯇꯥꯏꯦ ꯍꯥꯏꯕ ꯇꯥꯏꯦ ꯍꯥꯏꯕ
ꯅꯪ ꯈꯨꯟꯦ ꯇꯥꯔꯦ ꯇꯥꯔꯦ ꯉꯁꯥꯏꯒꯤꯁꯨ ꯇꯥ ꯇꯥꯗꯕ
ꯑꯣ
ꯆꯥꯗꯔꯤ
ꯆꯥꯗ꯭ꯔꯤꯗ ꯏꯔꯨꯗ꯭ꯔꯤꯗ
ꯑꯩ ꯕꯖꯥꯗꯩꯒꯧꯕ ꯆꯠ ꯂꯩꯕ
ꯑꯣꯖꯥꯗꯪ ꯉꯁꯥꯏꯁ ꯂꯩꯗꯅ ꯑꯃꯨꯛ ꯍꯜꯂꯛꯑꯦ ꯍꯜꯂꯛꯑꯒ ꯄꯥꯔꯛꯇ ꯑꯃꯨꯛ ꯆꯠꯂꯦ ꯑꯃꯨꯛ ꯆꯠꯂꯒ ꯌꯨꯝꯗ ꯂꯥꯛꯑꯦ ꯈꯔ ꯇꯨꯝꯃꯦ ꯇꯨꯝꯃꯒ ꯂ ꯕꯣꯜ ꯌꯦꯡꯕ ꯑꯃꯨꯛ ꯑꯦ ꯕꯣꯜ ꯁꯥꯟꯅꯕ ꯑꯃꯨꯛ ꯆꯠꯂꯦ
ꯐꯖꯅ ꯀꯣꯏꯔꯤꯑꯕ
ꯍꯥꯥ
ꯐꯖꯅ ꯀꯣꯏꯔꯤꯑꯕ ꯉꯁꯤꯗꯤ
ꯅꯪꯗꯣ ꯑꯩꯔꯣ
ꯅꯪ ꯅꯪ ꯑꯩꯁꯨ ꯐꯖꯅ ꯀꯣꯏꯌꯦ ꯅꯪꯁꯨ ꯐꯖꯅ ꯂꯩꯀꯥꯏ ꯀꯣꯏꯌꯦꯕ ꯉ
ꯉꯁꯤꯗꯤ ꯍꯣꯏ ꯐꯖꯅ ꯀꯣꯏꯊꯔꯦ ꯍꯥꯏꯁꯤꯅꯦ
ꯑ ꯑꯩꯁꯨ ꯉꯁꯤ ꯕꯖꯥꯔꯗ ꯀꯩꯅꯣ ꯌꯨꯝꯗꯒꯤ ꯄꯣꯠ ꯆꯩꯩ ꯊꯥꯔꯛꯄꯒꯤ
ꯎꯝ ꯑꯁ ꯑꯩꯈꯣꯏ ꯌꯦꯟꯖꯥꯡ ꯃꯅꯝꯁꯤꯗꯤ ꯑꯁ ꯐꯖꯔꯦ
ꯑꯩꯣꯏ ꯏꯖꯥꯛ ꯃꯅꯝ꯭ꯔ
ꯂ ꯑꯁꯤ ꯌꯥꯗ꯭ꯔꯦꯅꯦ ꯍꯟꯖꯥꯡ ꯍꯥꯎꯔꯒ ꯆꯥꯔꯒ ꯈꯅꯥꯁꯤꯅꯤ
ꯅꯝꯁꯤꯗꯤ ꯁꯥꯠꯂꯦ ꯍꯥꯏ
ꯆꯪꯪꯂꯛꯄ ꯌꯥꯗ꯭ꯔꯣ
ꯍꯥꯥ
ꯀꯟꯅ ꯆꯥꯅꯉꯥꯏ ꯆꯪꯪꯂꯛꯄ ꯌꯥꯗ꯭ꯔꯣꯕ
ꯑꯁ ꯅꯥꯎꯃꯆꯥꯁꯦ
ꯑ ꯁꯤꯦꯔꯤꯌꯥ ꯍꯥꯎꯅꯦꯍꯦ
ꯑꯣ ꯅꯪꯒꯤꯔꯣ
ꯑꯣ
ꯀꯔꯤ ꯀꯔꯤ ꯃꯊꯦꯜꯅꯣ
ꯑꯁ ꯅꯪ ꯍꯥꯏꯔꯗꯤ ꯇꯤꯟ ꯌꯣꯠꯀꯅꯤ
ꯑꯝꯕ ꯍꯔꯥꯎꯗꯅꯥ ꯃ
ꯍꯥꯏꯔꯗꯤ ꯅꯪ ꯍꯣꯔꯦꯟꯀꯣ ꯇꯝꯕ ꯉꯝꯗꯅ ꯅꯨꯡꯗꯥꯡꯗ ꯑꯁ ꯃꯤꯇ ꯁ ꯆꯔ ꯑꯣꯔꯒ ꯂꯩꯈꯤꯅꯤ
ꯇꯧꯔꯣꯏ ꯇꯧꯔꯑꯣꯣꯏ ꯇꯧꯔꯣꯏ
ꯉꯁꯤꯅ ꯏꯔꯣꯏ ꯃꯈꯣꯡ ꯀꯩꯅꯣ ꯇꯧꯔꯒ ꯆꯥꯔꯒꯀꯣ ꯑꯗꯨꯒ ꯆꯦꯡꯒꯨꯝ ꯀꯩꯅꯣ ꯋꯥꯏꯠꯇꯣ ꯋꯥꯏꯠ ꯈꯔ ꯁꯥꯡꯕꯗꯣ
ꯑꯩ ꯌꯥꯝ ꯈꯪꯗꯦꯗ ꯑꯗꯨꯒꯨꯝꯕꯗꯣ
ꯎꯝ ꯆꯦꯡꯒꯨꯝ ꯕꯣꯏꯠ ꯑꯁꯥꯡꯕꯗꯣ ꯑꯗꯨꯒ ꯀꯩꯅꯣ ꯀꯥꯡꯉꯧ ꯇꯧꯋꯦꯕ ꯃꯥꯁꯔꯨꯝꯨꯝꯗ
ꯑ ꯈꯪꯉꯦ ꯈꯪꯉꯦ ꯈꯉꯦ
ꯇꯤꯟꯒꯣ ꯇꯕ꯭ꯔꯥ
ꯏ ꯌꯥꯝ ꯑꯃꯣ ꯇꯗ
ꯏꯍꯠꯇ ꯑꯉꯛꯄꯅꯦ ꯑꯗꯨ ꯆꯥꯅꯤꯡꯗꯕ ꯃꯤꯁꯤꯗꯤ
ꯑꯇꯩ ꯑꯇꯩ ꯂꯩꯔꯤꯕ꯭ꯔꯣ
ꯑꯇꯩ ꯂꯩꯕꯤꯕ꯭ꯔꯥ ꯍꯥꯏꯕ ꯂꯩꯌꯦ ꯂꯧꯕ ꯂꯥꯛꯑꯣ
ꯂꯥꯞ ꯃꯗꯅꯀꯣ
ꯃꯣꯁ ꯋꯦꯜꯀꯝ ꯅꯦꯂ ꯑꯣ
ꯂꯥꯛꯇꯅꯦ ꯅꯃ ꯐꯖꯅ ꯁꯦꯝ ꯁꯥꯔꯒ ꯂꯥꯛꯀꯦ ꯑꯩ ꯏꯔꯨꯗ꯭ꯔꯤꯅꯦ ꯑꯁ ꯏꯔꯨꯕ ꯇꯜꯂꯦꯁ
ꯎꯝ ꯅꯨꯄꯥꯅ ꯏꯔꯨꯕ ꯆꯪꯕꯁꯤꯗꯤ
ꯇꯟꯕ ꯅꯠꯇꯦ ꯃꯤ ꯌꯥꯝꯕꯗꯣ ꯉꯁꯥꯏ ꯉꯥꯏꯔꯤꯅꯦ
ꯌꯨꯝꯗ ꯂꯨꯗꯕ
ꯐꯨꯔꯤꯠ ꯈꯁꯤꯦ ꯂꯣꯏ ꯆꯣꯠꯂꯦꯕ
ꯌꯨꯝꯗꯣ ꯏꯔꯨ ꯉꯥꯏ ꯂꯩꯇꯕ꯭ꯔꯣ
ꯃꯤ ꯌꯥꯝꯃꯦꯕ ꯑꯩꯈꯣꯏꯗꯤ ꯕꯔꯥ ꯂꯩꯕꯅꯤꯅ
ꯑꯦ ꯀꯥꯎꯋꯦ
ꯎꯝ ꯑꯗꯨꯒꯤ ꯀ꯭ꯦꯌꯨꯗꯅꯦꯕ
ꯋꯥꯕꯅꯤꯀꯣ ꯑꯗꯨꯁꯨ ꯋꯥꯁꯔꯨꯝ ꯆꯪꯅꯤꯡꯀꯥꯟꯗꯗꯤ ꯕꯤꯔꯍꯅꯤ
ꯎ ꯑꯁꯦꯡꯕ ꯑꯁ ꯑꯁꯨꯝꯁꯨ ꯆꯪꯕ ꯅꯨꯡꯉꯥꯏꯔꯦ ꯐꯠꯇꯕꯁꯤꯗꯤ ꯑꯣ ꯃꯤ ꯌꯥꯝꯃꯒ ꯋꯥꯁꯔꯨꯝ ꯌꯥꯝꯗꯕꯁꯤꯗꯤ ꯈ꯭ꯋꯥꯏꯗꯒꯤ ꯑꯋꯥꯕ ꯊꯕꯛ ꯑꯃ ꯑꯣꯏ ꯃꯤꯁꯦ ꯌꯥꯝꯃꯦꯗ ꯑꯩꯈꯣꯏꯗꯗꯤ
ꯌꯥ
ꯃꯊꯛ ꯃꯈꯥ ꯂꯣꯏ ꯂꯩꯕꯅꯤꯅꯀꯣ ꯃꯤ ꯌꯥꯝꯃꯦ
ꯑ
ꯆꯛꯂꯃꯦ
ꯆꯠꯂ ꯑꯃꯛ ꯍꯣꯡꯗ꯭ꯔꯤ
ꯊꯣꯡꯕꯗꯤ ꯂꯣꯏꯔꯦ ꯆꯥꯅꯤꯡꯉꯥꯏ ꯏꯃꯥꯟꯅꯕ ꯑꯃꯨꯛ
ꯀꯔꯤꯔꯤ ꯃꯊꯅꯣ
ꯃꯁꯤꯁꯦ ꯀꯩ ꯀꯩ ꯃꯊꯦꯜꯅꯣ ꯈꯪꯗꯦꯗ ꯎꯁꯣꯏꯒ ꯀꯩꯅꯣ ꯇꯧꯕ ꯃꯥꯜꯂꯦ ꯣꯏ
ꯀꯥꯡꯁꯣꯏ
ꯑꯣꯏ ꯎꯁꯣꯏ
ꯑ
ꯎꯝ
ꯎꯁꯣꯏ ꯀꯨꯝꯁꯤꯗꯤ ꯆꯥꯗ꯭ꯔꯦ
ꯑꯩꯁꯨ ꯉꯁꯤꯅ ꯐꯥꯔꯁ ꯇꯥꯏꯝ ꯑꯣꯏꯗꯣꯏꯅꯤ ꯑꯍꯥꯟꯕ ꯑꯣꯏꯗꯣꯏꯅꯤ
ꯑꯩꯗꯤ ꯎꯁꯣꯏ ꯆꯥꯕ ꯌꯥꯗꯣꯏꯅꯦ
ꯀꯩꯒꯤꯅꯣ
ꯀꯔꯤ ꯈꯪꯗꯦ ꯄꯨꯛ ꯑꯗꯨꯝ ꯁꯥꯔꯒꯀꯣ
ꯑꯣ ꯎꯁꯣꯏꯁꯦ ꯃꯣꯏ
ꯑꯗꯨ ꯁꯣꯏꯕꯨꯝꯒꯨꯝꯕ ꯆꯥꯔꯗꯤ ꯀꯩꯔꯤ ꯁꯨ ꯇꯧꯗꯕ ꯑꯩꯗꯨ
ꯑꯣ
ꯒꯨꯝꯕ ꯆꯥꯔꯗꯤ
ꯅꯣꯏꯗꯥ ꯂꯩꯕ꯭ꯔꯣ ꯑꯗꯨꯝ ꯄꯥꯟꯕ꯭ꯔꯣ ꯍꯧꯕ꯭ꯔꯣ ꯑꯝ ꯑꯝ ꯆꯥꯑꯣ
ꯆꯥꯕ ꯌꯥꯗꯕ ꯑꯩꯗꯨ ꯎꯁꯨꯏ ꯍꯥꯏꯗꯤ ꯀꯔꯝꯕꯅꯣ ꯑꯆꯥꯎꯕꯥꯗꯨꯔ
ꯑꯆꯧꯕ ꯑꯣꯏꯗꯣꯏꯅꯦ ꯍꯣꯏ
ꯑꯦ ꯑꯗꯨꯅꯦ ꯑꯩ ꯌꯥꯗꯕꯗꯣ ꯃꯆꯥ ꯃꯆꯥ ꯂꯩꯇꯕꯅꯦ ꯃꯆꯥ ꯃꯆꯥ ꯂꯩꯋꯥ ꯍꯥꯏꯕꯗꯣ
ꯍꯣꯏ ꯈꯪꯉꯤ
ꯅꯣꯏꯔꯣꯝꯗꯒꯤ ꯑꯗꯨꯝ ꯐꯪꯕꯅꯦ ꯑꯗꯨꯗꯣ ꯑꯗꯨ ꯑꯗꯨ ꯆꯥꯕꯗꯤ ꯀꯔꯤꯁꯨ ꯇꯧꯗꯦ
ꯑꯣ ꯀꯩꯒꯤ ꯑꯣꯏꯕ ꯖꯥꯠꯂ
ꯅꯣꯏꯔꯣꯝꯗꯗꯤ‌
ꯑꯈꯣꯏꯔꯣꯝꯗꯗꯤ ꯂꯩꯌꯦ ꯂꯩꯕꯅꯤ ꯈ꯭ꯔꯥ ꯑꯈꯣꯏꯔꯣꯝꯃꯛꯇꯗꯤ ꯂꯩꯇꯦꯕꯀꯣ ꯈꯔꯥ ꯆꯠꯂꯒ
ꯑꯥ ꯑꯈꯣꯏ ꯃꯧ ꯈꯣꯏꯔꯣꯝꯗꯗꯤ ꯌꯥꯝ ꯂꯩ ꯍꯥ
ꯕꯖꯥꯔ ꯆꯠꯂꯤꯗꯣ
ꯀꯔꯤ ꯀꯣꯏꯊꯥꯔꯦ ꯍꯥꯏꯕ
ꯕꯖꯥꯔ ꯆꯠꯄꯗꯣ ꯀꯔꯤ ꯀꯔꯤ ꯂꯧꯏꯅꯣ
ꯑꯩꯗꯣ ꯄꯣꯠ ꯆꯩꯩ ꯃꯣꯏ ꯈꯔ ꯂꯧꯔꯒ ꯐꯤꯔꯣꯜ ꯈꯔ ꯈꯜꯂꯦ ꯉꯁꯤꯗꯤ ꯑꯗꯨꯒ ꯏꯆꯦ ꯑꯃꯁꯨ ꯊꯦꯡꯅꯕꯀꯣ ꯑꯗꯣ ꯃꯥꯒ ꯑꯗꯨꯝ ꯋꯥꯔꯤ ꯁꯥꯟꯅꯔꯒ ꯑꯗꯨꯒ ꯆꯥꯁꯨ ꯊꯛꯃꯤꯟꯅꯔꯦ
ꯆꯥ ꯆꯥ ꯊꯛꯃꯤꯟꯅꯔꯦ
ꯑꯝ
ꯅꯨꯡꯉꯥꯏꯅꯦ ꯃꯔꯛ ꯃꯔꯛꯇꯁꯨ ꯕꯖꯥꯔ ꯆꯠꯄꯁꯦ ꯅꯨꯡꯉꯥꯏꯕꯅꯤ ꯑꯩꯁꯦ ꯐꯥꯖꯅ ꯆꯠꯂꯥꯕꯅꯦ ꯆꯤꯞ ꯀꯥꯎꯟꯁꯤꯜꯗ ꯑꯃꯨꯛ ꯆꯠ ꯑꯃꯨꯛ ꯀꯩꯅꯣꯗ ꯆꯠ ꯏꯃꯥꯟꯅꯕ ꯎꯅꯕ ꯆꯠ ꯑꯥꯁ ꯉꯁꯤ ꯌꯥꯝꯃꯦ ꯆꯠꯄꯗꯣ
ꯑꯥ ꯑꯗꯨꯗꯩ ꯏꯃꯥ
ꯑꯃꯨꯛ ꯄꯥꯛꯇ ꯑꯃꯨꯛ ꯆꯜꯂꯦ ꯑꯃꯨꯛ ꯑꯁ
ꯑꯁꯤ ꯅꯨꯄꯤꯁꯤ ꯅꯥꯀꯣꯡ ꯄꯪꯉꯦ ꯍꯥꯏꯒꯗ꯭ꯔꯥ ꯈꯪꯗꯦ
ꯍꯥ ꯍꯥ
ꯇꯥꯗꯕ
ꯀꯤꯝ ꯈꯜꯂꯨꯅ ꯀꯤꯝ ꯈꯜꯂꯨꯅ
ꯑꯝ ꯃꯔꯛ ꯃꯔꯛꯇꯗꯤ ꯌꯥꯝ ꯁꯦꯡꯅ ꯇꯥꯏꯌꯦ ꯃꯔꯛ ꯃꯔꯛꯇꯗꯤ ꯌꯥꯝ ꯄꯤꯛ ꯂꯥꯛꯑꯦ ꯌꯥꯝ ꯄꯤꯠ ꯂꯛꯄ
ꯀꯅꯥ ꯀꯅꯥ ꯆꯥꯏ ꯀꯅꯥ ꯀꯅꯥ ꯆꯥꯏꯅꯣ
ꯑꯦ ꯑꯈꯣꯏ ꯏꯆꯦꯒ ꯆꯥꯔꯤꯅꯤ ꯉꯁꯤ ꯃꯤ ꯑꯇꯩꯗꯤ ꯂꯣꯏꯅ ꯆꯥꯛ ꯀꯧꯕꯗ
ꯑꯣ ꯅꯣꯏ ꯑꯍꯨꯝ ꯈꯛꯇ
ꯏꯆꯦ ꯏꯕꯥꯅꯤ ꯉꯛꯇ ꯆꯥꯏ ꯃꯣꯏꯗꯤ ꯍꯤꯟꯖꯥꯡꯕꯨꯗꯤ ꯄꯨꯌꯦ ꯑꯗꯨꯁꯨ ꯃꯣꯏ ꯆꯥꯛꯀꯧꯕꯗꯣ
ꯑꯝ
ꯆꯥꯒꯦꯝ ꯊꯣꯡꯉꯦ ꯉꯁꯥꯏ ꯆꯥꯕ ꯆꯠꯇ꯭ꯔꯦ ꯑꯩꯗꯤ ꯆꯥꯒꯦꯝꯗꯤ ꯄꯥꯝꯗꯕ
ꯑꯝ ꯑꯁ ꯌꯥ ꯍꯥꯎ ꯑꯐ ꯆꯥꯅꯤꯡꯉꯦꯍꯦ ꯅꯣꯡꯃ
ꯏꯟꯁꯥꯡ ꯌꯥꯝ ꯐꯥꯎꯕꯅꯤ
ꯌꯥꯝ ꯆꯥꯊꯔꯕ ꯍꯥꯏꯁꯤꯕꯣ
ꯎꯝ
ꯀꯦ ꯄ꯭ꯂꯦꯠ ꯀꯌꯥꯃꯨꯛꯇꯤ ꯆꯪꯈ꯭ꯔꯦ
ꯎꯝ
ꯁꯨꯝ ꯅꯨꯡꯉꯥꯏꯅꯤꯅꯦ ꯑꯗꯨꯗꯤ
ꯍꯥ
ꯇꯨꯝꯕ ꯅꯨꯡꯉꯥꯏꯔꯅꯦꯕ
ꯎꯝ
ꯅꯨꯡꯉꯥꯏꯔꯅꯤ ꯁꯥꯅ ꯁꯥꯕꯒ ꯑꯃꯨꯛ ꯁꯥ ꯆꯥꯁꯤꯜꯂꯦ ꯅꯨꯡꯉꯥꯏꯔꯅꯤ
ꯑꯦꯟ
ꯅꯪꯅ ꯕꯣꯔꯠ ꯄꯤꯕꯒꯤꯔ ꯈꯪꯗꯦ ꯍꯟꯗꯛꯇꯤ ꯅꯣꯡ
ꯅꯣꯡ ꯎꯝ ꯆꯨꯔꯛꯀꯅꯤꯌꯦ ꯑꯩꯅ ꯇꯧꯔꯛꯄꯗꯤ
ꯎꯝ ꯅꯪꯕꯣ ꯄꯤꯌꯒꯦ ꯅꯣꯡꯁꯤ ꯈꯔ ꯈꯔ ꯑꯗꯨꯝ ꯁꯨꯑꯦ
ꯑꯁꯤꯗꯁꯨ ꯅꯨꯡꯗꯥꯡ ꯅꯨꯡꯗꯥꯡꯗꯗꯤ ꯈꯔ ꯈꯔ ꯍꯩꯊꯔꯦ ꯅꯨꯡꯗꯥꯡꯗ ꯆꯨꯔꯗꯤ ꯌꯥꯔꯦꯗ ꯁꯤꯗꯗꯤ ꯑꯗꯨꯊꯤꯟ ꯃꯣꯏꯗꯥꯡ ꯋꯥꯣꯏꯔꯝ ꯀ ꯑꯩꯈꯣꯏ ꯁꯥꯟꯅꯕ ꯃꯇꯝꯗ ꯆꯨꯗ꯭ꯔꯗꯤ ꯌꯥꯔꯦ
ꯇꯥꯗꯔꯦ
ꯇꯥꯗꯔ꯭ꯕꯣ
ꯍꯣꯢ ꯅꯪ ꯁ꯭ꯄꯤꯛꯀꯥꯔ ꯗꯨ ꯈꯔ ꯌꯥꯗꯕꯒꯤ ꯃꯥꯜꯂꯦ ꯅꯪꯒꯤꯗꯣ
ꯌꯥꯕꯅꯦꯍꯦ ꯅꯍꯥꯟ ꯈꯛꯇ ꯁꯤꯟꯕꯅꯦ
ꯀꯕꯤꯒꯤꯔꯥ ꯑꯗꯨꯗꯤ ꯈꯪꯗꯦꯅꯦ
ꯁꯣꯏꯅ
ꯇꯥꯗꯕ ꯄꯦ꯭ꯔꯣ ꯇꯥꯕ
ꯑꯥꯎ ꯆꯥꯛ ꯆꯥꯔꯁꯦ ꯍꯥꯏꯅꯦ
ꯍꯣꯢ ꯆꯥꯛ ꯆꯔꯣ
ꯆꯥꯔꯣꯢꯍꯦ ꯀꯥꯏꯗꯒꯤ
ꯀꯔꯤ ꯉꯥꯡꯕꯅꯣ ꯈꯪꯗꯦ ꯕ꯭ꯂꯥꯏꯅ ꯈꯨꯝꯈ꯭ꯔꯦ ꯑꯩꯗꯤ
ꯃꯤ ꯁꯥꯎꯔꯛꯀꯅꯤ
ꯁꯥꯎꯔꯛꯎꯅꯦ ꯌꯦꯡꯈꯤꯅꯦ ꯅꯪꯒꯤ ꯁꯥꯎꯕꯗꯣ
ꯆꯥꯎꯕꯗꯤ ꯍꯩꯇꯦ
ꯅꯪꯒꯤ ꯁꯥꯎꯕꯗꯣ ꯀꯃꯥꯏꯅ ꯇꯧꯕ꯭ꯔꯥ ꯍꯤꯡꯅꯤꯡꯉꯤꯅꯦ
ꯑꯩꯁꯦ ꯈ꯭ꯋꯥꯏꯗꯒꯤ ꯍꯩꯇꯕ ꯊꯕꯛꯅꯦꯗ ꯑꯩꯒꯤꯁꯦ
ꯁꯥꯎꯕꯁꯦ
ꯎꯝ ꯁꯥꯎꯕꯨ ꯁꯥꯎꯈ꯭ꯔꯗꯤ ꯁꯥꯊꯤꯕ ꯖꯥꯠꯅꯤꯗ
ꯎꯝ ꯁꯥꯎꯒꯟꯗꯕ ꯃꯤꯁꯦ ꯑꯃꯨꯔꯛ ꯁꯥꯎꯈ꯭ꯔꯗꯤ ꯎꯝ ꯁꯥꯊꯤꯕꯅꯦ ꯀꯤꯍꯦ
ꯁꯥꯎꯒꯟꯗꯕ ꯃꯤꯁꯦ ꯑꯁ ꯁꯥꯎꯍꯜꯂꯗꯤꯀꯣ ꯑꯁ
ꯑꯩꯁꯨꯅꯦ ꯅꯣꯛꯐꯦꯠ ꯅꯣꯛꯐꯦꯠ ꯇꯧꯔꯒ ꯂꯩꯕ ꯃꯤꯁꯤꯡꯁꯦ ꯑꯃꯛ ꯁꯥꯎꯍꯜꯂꯥꯗꯤ ꯀꯦ ꯁꯊꯤꯕꯅꯦ ꯑꯩꯈꯣꯏꯁꯦ ꯅꯣꯛꯀꯟꯕꯅꯦꯕ ꯑꯗꯨ ꯁꯥꯎꯍꯟꯈ꯭ꯔꯗꯤ ꯎꯝ
ꯅꯪꯁꯤ ꯁꯥꯎꯕ ꯍꯩꯇꯕ ꯃꯥꯜꯂꯦ ꯀꯥꯏꯅ ꯍꯥꯏꯔ
ꯑꯩꯁꯨ ꯁꯥꯎꯕ ꯍꯩꯇꯦ ꯑꯗꯨꯝ
ꯑꯩꯅꯗꯤ ꯑꯁ ꯁꯥꯎꯕ ꯁꯥꯎꯈ꯭ꯔꯗꯤ ꯑꯁ
ꯁꯥꯥꯎꯕꯨ ꯁꯥꯎꯔꯗꯤ ꯎꯝ ꯃꯆꯤꯟꯒꯁꯤꯗꯤ ꯅꯥꯇꯣꯟ ꯌꯧꯅꯤ ꯑꯩ
ꯉꯁꯤ ꯈꯛꯇ ꯎꯁꯣꯏ ꯆꯥꯀꯗꯧꯕꯁꯤꯗꯤ ꯁꯥꯎꯔꯅꯤꯍꯦ
ꯎꯝ ꯑꯣꯛꯁꯥ ꯍꯥꯞꯄ ꯌꯥꯗ꯭ꯔꯣ ꯑꯣꯛꯁꯥ ꯆꯥꯕ ꯌꯥꯗ꯭ꯔꯣ ꯅꯣꯏꯗꯤ
ꯑ ꯁ ꯑꯃꯒꯥꯡ ꯆꯥꯛꯈ꯭ꯔꯦꯗ
ꯑꯦ ꯑꯗꯨ ꯑꯣꯛꯁꯥꯒ ꯊꯣꯡꯕ ꯌꯥꯝ ꯍꯥꯎ ꯃꯤꯅꯦ
ꯉꯔꯥꯡ ꯏꯁꯃꯣꯛ ꯄꯣꯛ ꯆꯥꯈ꯭ꯔꯦ ꯑꯗꯨꯒ ꯑꯌꯨꯛꯇꯪ
ꯎꯝ ꯅꯣꯏꯣꯏꯗꯤ ꯄꯩꯁꯥ ꯄ ꯑꯣꯁꯥꯒꯅ ꯖꯥꯔꯣꯏ ꯀꯗꯤ
ꯏꯁꯁ ꯄꯥꯏꯗꯦꯗ
ꯑꯣꯁꯥ ꯂꯩꯕ ꯉꯝꯗꯦꯗ ꯁꯤꯗꯗꯤ
ꯍꯟꯗꯛꯁꯤ ꯆꯥꯗꯕꯅ ꯐꯩꯌꯦ ꯑꯩꯃꯥꯥ ꯁꯤꯗꯗꯤ ꯐꯣꯟ ꯍꯣꯔꯦ ꯅꯍꯥꯟ ꯊ꯭ꯔꯤ ꯐꯤꯐꯇꯤ ꯈꯛꯇ ꯌꯣꯟꯕ ꯎꯍꯧꯋꯦ
ꯑꯩꯈꯣꯏꯗꯤ ꯐꯥꯏꯚ ꯍꯟꯗ꯭ꯔꯦꯠꯅꯦ ꯁꯟꯁꯅ ꯐꯥꯏꯚ ꯐꯤꯐ ꯇ
ꯁꯟꯁꯥꯔꯅ ꯍꯣꯡꯉꯦꯅꯦ ꯑꯗꯨꯗꯤ
ꯁꯟꯁꯥꯗꯤ ꯐꯥꯏꯚ ꯐꯤꯐꯇꯤꯅꯦ
ꯑꯗꯨ ꯑꯣꯏꯔꯁꯨ ꯍꯣꯡꯉꯦꯕ ꯁꯤꯗꯗꯤ ꯁꯤꯛꯁ ꯍꯟꯗ꯭ꯔꯦꯠ ꯇꯁꯟꯗꯦꯛ ꯑꯣꯏꯕ ꯃꯥꯂꯦ
ꯑꯩꯈꯣꯏꯒꯤꯅ ꯈ꯭ꯋꯥꯏꯗꯒꯤ ꯑꯍꯣꯡꯕꯁꯦ ꯀꯩꯅꯣ ꯕꯣꯏꯂꯔ
ꯣꯏꯗꯥꯏꯁꯤꯦ
ꯕꯣꯏꯂꯔ ꯆꯥꯅꯤꯡꯗꯕꯗꯣ ꯁ ꯈ꯭ꯋꯥꯏꯗꯒꯤ ꯍꯣꯡꯉꯦ ꯎꯝ ꯊꯂꯦ ꯎꯝ
ꯖꯤ
ꯎꯝ
ꯇꯣꯏꯏꯅ ꯆꯥꯔꯛꯑꯀꯥꯟꯗꯀꯣ
ꯎꯝ
ꯇꯣꯏꯅ ꯆꯥꯔꯀꯥꯟꯗꯗꯤ ꯇꯜꯂꯛꯄ ꯑꯗꯨꯒ ꯍꯛꯆꯥꯡꯁꯨ ꯌꯥꯝ ꯁꯣꯛꯄꯅꯤꯗ ꯕꯣꯏꯂꯔꯒꯨꯝꯕꯁꯤꯗꯤ
ꯍ
ꯁꯟꯖꯥꯒꯨꯝꯕꯗꯣ
ꯎꯝ
ꯃꯔꯛ ꯃꯔꯛꯇ ꯆꯥꯕꯗꯤ ꯑꯗꯨꯝ ꯍꯛꯆꯥꯡꯗ ꯌꯥꯝ ꯀꯥꯟꯅꯕꯅꯤ ꯑꯗꯣ ꯇꯣꯏꯅ ꯆꯥꯕ ꯀꯥꯟꯗ ꯑꯩꯈꯣꯏꯅ ꯍꯦꯟꯖꯤꯟꯅ ꯆꯥꯕ ꯀꯥꯟꯗꯅ ꯍꯛꯆꯥꯡꯗ ꯁꯣꯛꯄ
ꯎꯝ